ꯍꯜꯂꯣ
ꯑꯣ ꯇꯥꯏꯌꯦ
ꯝ ꯑ
ꯑꯗꯣ
ꯇꯥꯕ꯭ꯔꯣ
ꯑꯥ ꯇꯥꯏ
ꯀꯩꯅꯣ ꯌꯥꯝ ꯄꯤꯛꯅ ꯇꯥꯏꯌꯦ ꯅꯪꯒꯤꯗꯣ
ꯇꯥꯔꯕꯣ
ꯎꯝ ꯎꯝ ꯇꯥꯔꯦ
ꯎꯝ
ꯀꯩꯗꯧꯔꯤꯒꯦ
ꯀꯁꯨꯡ ꯆꯥꯎ ꯀ ꯁ ꯂꯩꯥꯏ
ꯑꯣ ꯆꯥꯛ ꯆꯥꯔꯕ
ꯑꯅ ꯆꯔꯦ
ꯀꯩ ꯌꯦꯟꯁꯥꯡ ꯆꯥꯕꯅꯣ
ꯑꯣ ꯉꯁꯤꯗꯤ ꯉꯥ ꯊꯣꯡꯉ
ꯑꯣꯥꯛꯍꯥꯎꯕ ꯆꯥꯔꯦꯅꯦ ꯑꯗꯨꯗꯤ
ꯑ ꯁꯤꯗꯤ ꯀꯩ ꯃꯊ ꯆꯑꯒꯦ
ꯑꯩꯈꯣꯏꯒꯤꯗꯤ ꯀꯥꯡꯁꯣꯏ ꯆꯥꯏ
ꯑꯣ
ꯎꯝ ꯊꯕꯛ ꯆꯠꯇꯔꯣ ꯅꯥꯪꯗꯤ
ꯉꯥꯁꯤꯗꯤ ꯆꯠꯇ꯭ꯔꯦ ꯍꯜꯂꯣ
ꯑꯣ ꯁꯨꯇꯤ ꯑꯣꯏꯕꯩꯔꯣ
ꯁꯨꯇꯤ ꯑꯣꯏꯗꯦ
ꯅꯣꯏꯒꯤ ꯎꯝ ꯂꯤꯞ ꯑꯗꯨꯝ ꯂꯧꯕ ꯌꯥꯕ꯭ꯔꯣ
ꯂꯤꯞ ꯊ꯭ꯔꯤ ꯗꯦꯖꯇꯒꯤ ꯍꯦꯟꯅ ꯌꯥꯗꯦ ꯊꯥ ꯑꯃꯒꯤ ꯊ꯭ꯔꯤ ꯗꯦꯖ ꯈꯛ ꯂꯧꯕꯗꯣ ꯑꯗꯨꯗꯩ ꯍꯦꯟꯅ ꯌꯥꯗꯦ
ꯑꯣ ꯎꯝ ꯑꯁ ꯍꯧꯖꯤꯛ ꯀꯥꯟꯁꯦ ꯀꯩꯗꯧꯔ ꯂꯩꯒꯦ ꯅꯨꯡꯊꯤꯜ ꯂꯥꯛꯁꯦ
ꯁꯨꯝ ꯇꯥꯎꯇꯦꯗ ꯁꯨꯝ ꯂꯩ ꯂꯧ ꯀꯩꯩꯅꯣ ꯃꯇꯝꯅꯤꯅ ꯂꯧꯕꯨꯛꯇ ꯉꯥꯏꯍꯥꯛ ꯀꯨꯝꯃꯦ ꯑꯗꯣ ꯂꯧ ꯐꯧ ꯍꯨꯟꯕꯒꯤ ꯎꯆꯦꯛ ꯋꯥꯌꯥ ꯉꯥꯏꯍꯥꯛꯇꯪ ꯌꯦꯡꯉꯨꯕꯗꯣ ꯑꯗꯨ
ꯎꯝ ꯑꯁ ꯅꯣꯏꯒꯤꯗꯤ ꯐꯧ ꯍꯨꯟꯕ ꯌꯥꯔꯕ꯭ꯔꯣ
ꯑ ꯍꯨꯟꯈꯔꯦ ꯑꯩꯈꯣꯏꯒꯤ ꯅꯍꯥꯟ ꯋꯦꯅꯦꯁꯗꯦ ꯅꯨꯃꯤꯠꯇ ꯏꯁꯤꯡ ꯏꯁꯤꯡ ꯆꯤꯡꯁꯤꯜꯂꯦ ꯄꯨꯈ꯭ꯔꯤꯗꯒꯤ ꯃꯤꯒꯤ ꯄꯨꯈ꯭ꯔꯤꯗꯗꯤ
ꯑꯣ ꯑꯁ ꯑꯩꯈꯣꯏꯔꯣꯝꯗꯗꯤ ꯏꯁꯤꯡ ꯐꯪꯗꯗꯅ ꯂꯧꯕꯨꯛ ꯃꯈꯩꯁꯦ ꯏꯁꯤꯡ ꯑꯝꯇ ꯂꯩꯇꯦ ꯑꯗꯨꯒꯤ ꯐꯧꯒ ꯑꯝꯇ ꯍꯨꯟꯅꯗ꯭ꯔꯤ ꯀꯩꯝ ꯇꯧꯅꯗ꯭ꯔꯤꯌꯦ ꯂꯧꯒꯤ ꯊꯕꯛ ꯏꯁꯤꯡ ꯂꯩꯇꯕꯒꯤ ꯗꯩ ꯇꯨꯔꯦꯜꯁꯨ
ꯑꯩꯈꯣꯏꯔꯣꯝꯁꯨ ꯍꯤꯔꯨꯞ ꯂꯕꯨꯛꯁꯨ ꯏꯁꯤꯡ ꯐꯖꯅ ꯂꯩꯅꯗꯦ ꯄꯨꯈ꯭ꯔꯤꯗꯒꯤ ꯇꯨꯔꯦꯟꯗꯒꯤ ꯆꯤꯡꯁꯤꯟꯅꯩ ꯑꯩꯈꯣꯏꯔꯣꯝꯒꯤꯗꯤ
ꯑꯝꯝ
ꯑꯩꯈꯣꯏꯒꯤꯗꯨꯅ ꯄꯨꯈ꯭ꯔꯤ ꯃꯄꯥꯟ ꯅꯛꯄꯒꯤ ꯃꯤꯒꯤ ꯐꯥꯝꯗꯒꯤ ꯆꯤꯡꯉꯒ ꯍꯨꯟꯖꯤꯟꯈꯔꯦ
ꯎꯝ ꯑꯩꯈꯣꯏꯒꯤꯗꯤ ꯑꯁ ꯍꯟꯗꯛꯁꯦ ꯐꯧꯋꯥꯠ ꯍꯨꯟꯕ ꯌꯥꯗꯣꯏꯔꯥ ꯌꯥꯔꯣꯏꯗ꯭ꯔꯥ ꯈꯪꯗꯦ
ꯑꯇꯩ ꯑꯝꯕꯧ ꯍꯨꯟꯅꯗꯔ꯭ꯤꯕꯣ ꯏꯆꯦ ꯍꯣꯏ ꯔꯣꯝꯒꯤ
ꯑꯝꯇ ꯍꯨꯟꯅꯗ꯭ꯔꯤꯌꯦ ꯏꯁꯤꯡ ꯑꯝꯇ ꯂꯩꯇꯕ ꯑꯗꯨꯒꯤ
ꯎꯝ ꯈꯣꯏꯔꯣꯝꯒꯤꯁꯨ ꯂꯧꯕꯨꯛ ꯃꯌꯥꯏꯗ ꯂꯩꯕꯁꯤꯡꯁꯦ ꯀꯃꯥꯏꯅ ꯇꯧꯗꯣꯏꯅꯣ ꯈꯪꯗꯦ ꯅꯣꯡ ꯇꯥꯗꯝꯅꯤꯅ
ꯎꯝ ꯅꯣꯏꯒꯤ ꯊꯕꯛ ꯃꯐꯝꯗꯨꯗꯤ ꯑꯇꯣꯞꯄꯗ ꯕ꯭ꯔꯥꯟꯁꯀ ꯑꯝꯇ ꯂꯩꯇꯕ꯭ꯔꯣ
ꯑꯇꯣꯞꯄꯗ ꯕ꯭ꯔꯥꯟ ꯇꯔ ꯍꯥꯡꯕꯒꯤ ꯄꯤꯔꯛꯏ ꯑꯃꯨꯛ ꯑꯩꯈꯣꯏꯒꯤꯗꯨꯅ ꯃꯦꯟ ꯑꯣꯏꯔꯦ ꯑꯩꯈꯣꯏꯒꯤꯗꯃꯛ ꯍꯥꯡꯇꯣꯛꯄ ꯑꯗꯣ ꯑꯇꯩ ꯈꯣꯔꯥꯗ ꯑꯃꯕꯨꯗꯤ ꯂꯩ ꯁꯤꯗ ꯑꯃ ꯂꯩ ꯍꯥꯏꯕ
ꯑꯣ
ꯑꯗꯨꯒ ꯂꯥꯏꯗꯁꯨ ꯂꯩꯌꯦꯗꯤ ꯍꯥꯏ ꯑꯗꯣ ꯗꯤꯁꯇ꯭ꯔꯤꯛꯀꯤꯗꯤ ꯑꯩꯈꯣꯏꯅ ꯄꯨꯔꯒ ꯃꯦꯟ ꯕ꯭ꯔꯥꯟꯁ ꯍꯥꯏꯕ
ꯎꯝ
ꯎꯝ ꯑꯩꯈꯣꯏ ꯁꯣꯝ ꯅꯥꯀꯟꯗꯤ ꯂꯩꯇꯕ ꯃꯥꯜꯂꯦ ꯈꯣꯠꯅꯒꯤꯗꯣ
ꯗꯣꯝꯗꯗꯤ ꯃꯣꯡꯖꯨ ꯀꯁꯇꯃꯔ ꯑꯃ ꯒꯤ ꯒꯦꯝ ꯁꯥꯟꯅꯔꯨꯕꯗ ꯑꯗꯨꯒꯤꯅꯤꯅ ꯂꯥꯛꯑꯝꯃꯦ ꯈꯣꯡꯖꯣꯝꯗ ꯍꯥꯟꯅ ꯀ ꯇꯧꯋꯅ
ꯑ ꯊꯕꯛꯇꯤ ꯑꯗꯨꯝ ꯀꯣꯝꯕ꯭ꯔꯣ ꯅꯣꯏꯒꯤꯗ
ꯑ ꯍꯧꯖꯤꯛ ꯐꯥꯎꯕꯗꯤ ꯀꯣꯝꯃꯦꯅꯤ ꯀꯁꯇꯃꯔ ꯀꯟꯅ ꯆꯤꯟꯕ ꯑꯣꯏꯗ꯭ꯔꯤꯕꯅꯤꯅ
ꯑꯣ ꯅꯣꯏꯁꯦ ꯇ꯭ꯔꯦꯟꯅꯤꯡ ꯑꯣꯏꯗꯣꯏꯔꯥ
ꯑꯥ ꯇ꯭ꯔꯦꯅꯤꯡ
ꯎꯝ
ꯂꯣꯟ ꯊꯥꯗꯣꯛꯄ ꯍꯧꯕꯗꯩꯗꯤ ꯈꯔꯗꯤ ꯆꯤꯟꯗꯤ ꯆꯤꯜꯂꯛꯑꯅꯤ ꯂꯣꯟꯗꯤ ꯁꯤꯛꯁ ꯃꯟꯊꯀꯤ ꯃꯇꯨꯡꯗ ꯊꯥꯗꯣꯛꯀꯅꯤ ꯍꯥꯏ
ꯑꯣ ꯍ ꯐꯩꯅꯦ ꯂꯣꯟꯗꯣ ꯑꯗꯨꯒꯨꯝꯕꯗꯨꯗꯤ ꯒꯥꯔꯤꯒꯨꯝꯕꯩ ꯂꯣꯟ ꯑꯣꯏꯗꯣꯏꯔꯣ
ꯑꯗꯒꯤ ꯍꯧꯛꯂꯣꯟ ꯑꯗꯒꯤ
ꯎꯝ
ꯔꯒꯤ
ꯎꯝ ꯏꯟꯇꯔꯦꯁꯇꯤ ꯀꯌꯥ ꯀꯌꯥ ꯑꯣꯏꯒꯦ ꯌꯥꯝ ꯄꯤꯛꯄ꯭ꯔꯥ ꯎꯝ
ꯆꯪꯗ꯭ꯔꯤ ꯑꯃꯕꯨ ꯍꯥꯏꯗ꯭ꯔꯤ ꯍꯧꯖꯤꯛ ꯐꯥꯎꯒꯤꯗꯤ
ꯎꯝ
ꯕꯨ ꯊꯥꯗꯣꯛ ꯍꯥꯏꯕ
ꯎꯝ
ꯁꯝ ꯃꯄꯥꯟ ꯂꯝꯗꯒꯤꯕꯨꯗꯤ ꯒꯥꯔꯤꯗꯣ ꯄꯤꯊꯔꯛꯄꯒꯤꯕꯨꯗꯤ ꯍꯥꯏꯔꯛꯄ ꯑ ꯦꯦꯖ ꯒꯦꯔꯦꯖꯇꯣ ꯁꯥꯕ ꯂꯣꯏꯁꯤꯟꯗꯕꯒꯤ ꯈꯤꯊꯪ ꯀꯩꯅꯣ ꯇꯧꯕꯤꯒꯦꯅ
ꯅꯣꯏꯒꯤꯗꯣ ꯑꯣꯐꯤꯁ ꯑꯣꯏꯅ ꯌꯥꯝ ꯆꯥꯎꯅ ꯅꯣꯏꯒꯤ ꯑꯗꯨꯒꯤ ꯈꯛꯇ ꯑꯣꯏꯅ ꯁꯥꯔ ꯂꯩꯔꯨ ꯅ ꯅꯠꯇ꯭ꯔꯒ ꯀꯃꯥꯏꯅ ꯇꯧꯅꯣ
ꯑꯥ ꯑꯗꯨ ꯈꯛꯇꯪꯒꯤ ꯑꯣꯏꯅ ꯇꯣꯉꯥꯟꯅ ꯂꯩꯌꯦ ꯑꯗꯨꯒ ꯃꯊꯛꯇ ꯃꯈꯥꯗꯅ ꯑ ꯀꯩꯅꯣꯒꯤ ꯑꯣꯏꯔꯅꯦꯕ ꯑꯦꯀꯥꯎꯟ ꯑꯣꯄꯅꯤꯡ ꯀꯩ ꯀꯩꯒꯤ ꯃꯦꯅꯦꯖꯔ ꯔꯣꯝꯒꯤ ꯑꯗꯨꯒ ꯃꯊꯛꯇ ꯁꯥꯗꯣꯏꯗꯨꯅ ꯂꯣꯟ ꯁꯦꯛꯁꯟꯒꯤ ꯂꯣꯟꯒꯤ ꯑꯣꯏꯅ ꯇꯣꯉꯥꯟꯅ ꯊꯟꯗꯔ
ꯎꯝ
ꯃꯈꯥꯗꯗꯤ ꯑꯩꯈꯣꯏꯅ ꯂꯩꯗꯣꯏꯗꯨꯗꯗꯤ ꯂꯣꯟꯒꯤꯒꯗꯤ ꯄꯨꯜꯂꯔꯣꯏ
ꯑꯣꯥ ꯄ꯭ꯔꯥꯏ ꯕꯦꯜꯠ ꯑꯣꯏꯗꯣꯏ ꯅꯠꯇ꯭ꯔꯣ ꯅꯣꯏꯒꯤꯁꯦ
ꯁꯦꯟꯇ꯭ꯔꯦꯜꯒꯤ
ꯎꯝ ꯎꯝ ꯐꯩꯅꯦ ꯑꯗꯨꯗꯤ ꯑꯗꯨ ꯒꯨꯝꯕ ꯇꯧꯍꯧꯔꯤꯗꯣ
ꯍꯣꯏ
ꯎꯝ ꯅꯣꯏꯒꯤꯗꯤ ꯌꯨꯝ ꯃꯤ ꯀꯅ ꯀꯥꯅꯥ ꯂꯩꯒꯦ
ꯑꯩꯅꯦ ꯆꯦ ꯌꯥꯏ ꯅꯦ ꯏꯃꯥꯅꯦ ꯕꯕꯥꯅꯦ ꯀꯕꯤꯇꯥꯅꯦ ꯑꯩꯈꯣꯏ ꯀꯩ ꯂꯩ
ꯎꯝ ꯑꯍꯟ ꯉꯥꯛꯇ ꯂꯩꯅꯦ ꯑꯗꯨꯗꯤ
ꯑ
ꯎꯝ ꯑꯁ ꯑꯉꯥꯡ ꯂꯩꯕꯗꯨꯁꯨ ꯅꯨꯡꯗꯤ ꯅꯨꯡꯉꯥꯏꯕꯅꯦ ꯌꯥꯝ ꯂꯥꯡꯉꯒ
ꯎꯝ ꯑꯇꯣꯞꯄ ꯃꯈꯩꯗꯤ ꯀꯩꯀꯩ ꯇꯧꯅꯔ ꯂꯩꯔꯤꯒꯦ
ꯆꯦ ꯌꯥꯏ ꯅꯥ
ꯀꯥꯗ ꯑꯗꯒꯤ ꯏꯃꯥꯒ ꯕꯕꯥꯒꯅ ꯇꯤꯚꯤ ꯌꯦꯡꯉꯤ ꯑꯗꯩ ꯀꯕꯤꯇꯥꯅ ꯆꯔꯥ ꯋꯥꯠꯂꯨꯅꯤꯅ ꯆꯥꯛꯈꯨꯝꯗ ꯂꯩ
ꯎꯝ ꯑꯩꯗꯤ ꯀꯦꯝ ꯊꯕꯛ ꯆꯠꯅꯗꯕ꯭ꯔꯣ ꯅꯪ ꯈꯛꯇꯔꯣ ꯆꯠꯂꯤꯁꯦ
ꯍꯥꯥ
ꯍꯥꯏꯗꯤ ꯊꯕꯛ ꯀꯩꯀꯩ ꯆꯠꯇ ꯈꯣꯠꯇ ꯇꯧꯅꯕ꯭ꯔꯥꯕ
ꯑꯇꯩꯗꯤ ꯄꯥꯛꯅ ꯀꯩꯅꯣ ꯇꯧꯗ꯭ꯔꯦ ꯍꯤꯡꯒꯣꯜ ꯈꯔꯒ ꯍꯣꯠꯅꯕ ꯑꯗꯨꯒ ꯂꯧ ꯆꯠꯂꯨꯕꯗꯨꯒꯥ
ꯑꯗꯨ ꯈꯛꯇꯪ
ꯍꯣꯏ ꯂꯥꯡ ꯊꯤꯡꯉꯗꯤ ꯕꯕꯥꯅ ꯂꯥꯡ ꯊꯥꯁꯦꯅ ꯑꯃꯨꯛ ꯂꯥꯡ ꯃꯥꯜꯂꯨ ꯗ ꯑꯗꯨꯁꯇ
ꯑꯥ ꯍꯣꯤ ꯍꯣꯏ ꯊꯝꯃꯒꯦ ꯀꯣ ꯑꯗꯨꯗꯤ ꯎꯝ ꯊꯝꯃꯦ ꯊꯝꯃꯦ